ꯇꯥꯕ꯭ꯔꯣ
ꯇꯥꯕ꯭ꯔꯣ ꯍꯜꯂꯣ
ꯇꯥꯏ ꯇꯥꯏ ꯇꯥꯌꯦ ꯇꯥꯥꯏꯌꯦ
ꯏꯊꯟꯇ ꯋꯥꯔꯤ ꯁꯥꯟꯅꯔꯒ ꯂꯩꯕ꯫
ꯑꯣ ꯑꯩꯁꯨꯅꯦ꯫ ꯇꯥꯕ꯭ꯔꯥ ꯇꯥꯕ꯭ꯔꯥ ꯍꯥꯏꯔꯒ ꯀꯔꯤꯁꯨ ꯈꯣꯨꯝꯗꯕ ꯑꯗꯨꯗ ꯌꯦꯡꯂꯒ ꯎꯝ
ꯗꯣ ꯅꯨꯡꯉꯥꯏꯕꯒꯤ ꯑꯗꯨꯝ ꯂꯣꯏꯊꯣꯛꯄꯗꯣ ꯈꯪꯗꯕꯅꯦꯕ
ꯎꯝ ꯑꯗꯨꯅꯦ ꯅꯪꯗꯤ ꯀꯩꯗꯧꯉꯩ ꯌꯨꯝ ꯆꯠꯀꯦ ꯍꯥꯏꯕ꯭ꯔꯣ
ꯈꯪꯗꯦ ꯑꯁꯤ ꯇꯥꯛꯁ ꯂꯣꯏꯔꯗꯤ ꯆꯠꯀꯦ ꯇꯧꯔꯤꯅꯦꯕ ꯑꯁ ꯑꯩꯈꯣꯏ ꯑꯁꯤ ꯑꯩꯈꯣꯏ ꯀꯦ ꯕꯦꯂꯦꯟꯁ ꯂꯣꯏꯈ꯭ꯔꯗꯤ ꯇꯠ ꯆꯠꯀꯦ ꯇꯧꯕꯅꯦꯕ
ꯑꯣ ꯂꯣꯏꯔꯦꯍꯦ ꯅꯪꯁꯨ
ꯅꯪ ꯅꯪ ꯅꯪ ꯅꯀꯣꯛ ꯉꯥꯎꯕ꯭ꯔꯥ
ꯀꯣꯛ ꯉꯥꯎꯕ ꯍꯧꯔꯦ ꯌꯥꯗ꯭ꯔꯦ ꯑꯗꯨꯝ ꯌꯥ ꯌꯥꯔꯛꯇꯦꯕ ꯃꯔꯛ ꯃꯔꯛꯇ
ꯎꯝ ꯑꯗꯣꯅꯦ
ꯀꯔꯝꯕꯅꯣꯕ ꯅꯪꯅ ꯄꯥꯝꯃꯦ ꯍꯥꯏ ꯍꯥꯏꯕꯗꯣ
ꯑꯩꯅ ꯄꯥꯝ ꯄꯥꯝꯕꯗꯤ ꯂꯣꯏꯅ ꯄꯥꯝꯃꯦꯗ ꯌꯥꯝꯅ ꯂꯩꯌꯦꯗ ꯖꯝꯕꯣꯁꯨ ꯖꯝꯕꯣ ꯕꯣꯛꯁꯨ ꯄꯥꯝꯃꯦ ꯋꯥꯗ꯭ꯔꯣꯞꯁꯨ ꯄꯥꯝꯃꯦ- ꯀꯨꯀꯔ ꯃꯆꯥꯁꯨ ꯄꯥꯝꯃꯦ ꯑꯗꯨꯒ ꯎ ꯀꯩ ꯀꯩꯅꯣ ꯑꯁ ꯌꯥꯝ ꯂꯩꯑꯦ ꯑꯄꯥꯝꯕ ꯑꯩ ꯑꯄꯥꯝꯕ ꯉꯥꯛ ꯐꯅꯦ
ꯑꯗꯣ ꯑꯩꯅ ꯊꯥꯔꯛꯄꯗꯣ ꯑꯗꯣ ꯌꯥꯝ ꯐꯩꯌꯦꯕ ꯑꯩ ꯌꯦꯡꯕꯗꯣ ꯑꯃꯨꯛ ꯀꯩꯅꯣ ꯑꯩꯈꯣꯏ ꯍꯥꯟꯅ
ꯅ ꯑꯗꯨ ꯑꯗꯨ ꯌꯣꯟꯐꯝꯗꯣ ꯑꯗꯨ ꯌꯣꯟ ꯃꯐꯝꯗꯣ ꯑꯗꯨꯗ ꯎꯝ ꯦꯛ ꯃꯆꯥꯒꯨꯝꯕ ꯂꯩꯕ꯭ꯔꯥ ꯐꯤꯔꯣꯜ ꯊꯨꯞꯄ ꯎꯝ ꯊꯝꯕ ꯌꯥꯕ
ꯈꯪꯗꯦ ꯑꯗꯣ ꯄꯣꯠ ꯆꯩ ꯌꯥꯝꯅꯗꯤ ꯌꯣꯟꯕꯅꯦ ꯃꯣꯏꯗꯣ ꯃꯣꯏꯒꯤ ꯄꯦꯁꯇꯣ ꯑꯗꯨ ꯆꯪꯉꯒ ꯑꯩ ꯉꯁꯥꯏ ꯌꯦꯡꯕꯅꯦꯕ ꯑꯗꯣ ꯇꯣꯢꯂꯦꯠ ꯆꯠꯅꯤꯡꯉꯝ ꯆꯠꯅꯤꯡ ꯉꯕ ꯑꯗꯨꯒꯤ ꯑꯃꯨꯛ ꯌꯦꯡꯒꯅꯤ ꯅꯪꯉꯣꯟꯗ ꯊꯥꯔꯛꯄꯗꯣ ꯑꯩ ꯑꯗꯨꯗꯒꯤ ꯆꯪꯉꯒ ꯌꯦꯡꯕ ꯌꯥꯏꯑꯦꯕ
ꯎꯝ
ꯌꯥꯝ ꯐꯩꯌꯦꯕ ꯑꯗꯣ ꯍꯥ
ꯐꯌꯦ ꯐꯌꯦ ꯑꯐꯕ ꯉꯥꯛꯇꯅꯦ ꯍꯥꯏꯕ
ꯑꯗꯨꯅꯦ ꯃꯃꯟꯗꯨꯒ ꯑꯗꯣ ꯌꯦꯡꯕꯗꯨꯗ ꯑꯗꯨꯝ ꯃꯣꯏꯅ ꯑꯣꯐꯔ ꯄꯤꯕꯅꯤꯅꯀꯣ
ꯎꯝ
ꯑꯗꯨꯒꯤ ꯑꯁꯤ ꯑꯣꯐꯔ ꯄꯤꯔꯤꯉꯩꯗ ꯂꯧꯍꯧꯔꯗꯤ ꯐꯥꯏꯗꯅ
ꯃꯇꯝ ꯀꯛꯄ꯭ꯔꯣ ꯑꯣꯐꯔꯗꯨꯁꯨ ꯃꯇꯝ ꯀꯛꯄ꯭ꯔꯥ ꯍꯥꯏꯕ
ꯈꯪꯗꯦ ꯑꯗꯨꯗꯣ ꯃꯣꯏꯁꯦ ꯑꯗꯨꯃꯥꯏ ꯃꯔꯛ ꯃꯔꯛꯇ ꯇꯧꯕꯅꯦ ꯃꯇꯝ ꯂꯦꯞꯄꯅꯦ
ꯎꯝ ꯎꯝ ꯈꯪꯗꯦꯗ ꯑꯩꯅ ꯆꯠꯅꯤꯡꯕ ꯃꯐꯝꯁꯨ ꯌꯥꯝ ꯂꯩꯌꯦꯕ ꯗꯨ
ꯑꯣ꯫
ꯎꯝ꯫
ꯌꯥꯝ ꯂꯩꯑꯦ ꯑꯄꯥꯝꯕꯁꯨ ꯌꯥꯝ ꯂꯩꯑ ꯑꯩꯗꯤ ꯐꯃꯨꯡꯁꯨ
ꯎꯝ ꯌꯥꯝꯅ ꯄꯥꯝꯃꯦꯕ ꯐꯃꯨꯡ
ꯎꯝ
ꯐꯤꯠ ꯀꯔꯤ ꯍꯥꯏꯁꯤꯔꯥ ꯐꯤꯠ ꯃꯉꯥꯒꯨꯝꯕ ꯅꯠꯇ꯭ꯔꯒ ꯎꯝ ꯃꯔꯤ ꯃꯈꯥꯏꯒꯨꯝꯕꯁꯨ ꯌꯥꯝ ꯄꯥꯝꯃꯦ
ꯑꯩꯗꯤ ꯅꯍꯥꯟ ꯅꯣꯏ ꯑꯩ ꯀꯩꯅꯣ ꯇꯧꯕꯗꯣ
ꯀꯔꯤ꯫
ꯑꯁ ꯐꯃꯨꯡ ꯀꯥꯡ ꯆꯪꯗꯅꯕ ꯀꯥꯡ ꯀꯩ ꯀꯩꯅꯣ ꯑꯗꯨ ꯑꯗꯨ ꯀꯥꯎꯔꯦ ꯃꯃꯤꯡꯗꯣ꯫
ꯀꯪ ꯀꯪꯈꯟꯗ꯭ꯔꯣ
ꯍꯣꯏ
ꯑ
ꯑꯗꯨꯁꯨ ꯄꯥꯝꯃꯦ
ꯎꯝ ꯑꯩ ꯀ ꯈꯟꯗꯤ ꯌꯥꯝꯅ ꯍꯣꯡ ꯍꯣꯡꯕ ꯂꯩꯌꯦꯦ ꯅꯪ
ꯕꯖꯥꯔꯗꯁꯨ ꯌꯥꯝ ꯍꯣꯡꯕ꯫ ꯎꯝ ꯂꯩꯌꯦ ꯕꯖꯥꯔꯗꯁꯨ ꯌꯥꯝ ꯍꯣꯝꯕ ꯂꯩꯑꯦ꯫
ꯂꯩꯕꯅꯦ ꯆꯥꯃꯔꯤ ꯆꯥꯃꯉꯥꯒꯤ ꯌꯥꯝꯅ ꯂꯩꯕꯅꯦ꯫ ꯎ ꯈꯔ ꯈꯔꯞ ꯀꯣꯂꯤꯇꯤ ꯐꯥꯕ ꯍꯥꯏꯔꯒ ꯈꯔ ꯀꯣꯂꯤꯇꯤ ꯐꯕ ꯍꯥꯏꯔꯗꯤ ꯂꯤꯁꯤꯡ ꯑꯃꯒꯨꯝꯕ꯫
ꯎꯝ ꯍꯣꯏ ꯂꯤꯁꯤꯡ ꯑꯃ꯫ ꯑꯦꯟ ꯆꯅꯤꯒꯨꯝꯕ ꯅꯍꯥꯟ ꯀꯩꯅꯣꯗꯨꯁꯨ ꯐꯪꯉꯦꯕ
ꯕꯖꯥꯔ ꯃꯅꯨꯡꯗ ꯕꯖꯥꯔ ꯃꯅꯨꯡꯗ ꯀꯩꯅꯣ ꯎꯝ ꯀꯩꯅꯣꯗ ꯊꯥꯒꯠꯄ ꯑꯐ ꯕꯤꯗ ꯊꯥꯒꯠꯄ ꯑꯃ ꯂꯩꯕꯅꯦꯕ ꯅꯨꯄꯤ꯫ ꯗꯨꯀꯥꯟ ꯐꯝꯕꯗꯣ ꯑꯗꯨꯗ ꯑꯩꯁꯨ ꯌꯥꯝꯅ ꯄꯥꯝꯕ꯫ ꯂꯩꯌꯦ ꯃꯥꯗꯣ ꯀꯔꯤ ꯍꯥꯏꯁꯤꯔ ꯐꯃꯨꯡꯗ꯫ ꯊꯥ ꯊꯥ ꯕꯦꯠꯁꯤꯠꯀꯨꯝꯕꯁꯨ ꯌꯥꯝꯅ ꯂꯩꯌꯦꯕ ꯃꯥꯒꯤ ꯗꯨꯀꯥꯟꯗ꯫ ꯑꯅꯎ ꯑꯅꯕꯀꯣ
ꯍꯣꯏ꯫
ꯌꯥꯝ ꯂꯩꯌꯦ ꯕꯤꯁꯄ꯭ꯔꯦꯛꯀꯨꯝꯕ ꯌꯥꯝ ꯄꯥꯝꯃꯦꯗꯨꯁꯨ꯫ ꯎꯝ ꯃꯣꯏꯗ ꯆꯠꯂꯒ ꯌꯦꯡꯁꯤꯔꯣ꯫
ꯌꯦꯡꯉꯅꯦ ꯑꯩ ꯑꯩ ꯅꯍꯥꯟ ꯀꯩꯅꯣ ꯑꯁꯤ ꯑꯩꯈꯣꯏ ꯂꯣꯝꯗ ꯎꯝ ꯉꯔꯥꯡ ꯅꯍꯥꯟꯒꯤ ꯂꯥꯛꯄ ꯁꯟꯗꯦꯗꯣ ꯑꯗꯨꯗ꯫ ꯑꯗꯨꯗ ꯎꯋꯦꯕ ꯑꯩꯁꯨ꯫
ꯑꯣ꯫
ꯃꯣꯏꯗꯣ ꯆꯥꯃꯔꯤ ꯌꯥꯡꯈꯩ ꯕꯤꯁꯄꯦ ꯀꯩꯀꯥꯗꯣ ꯌꯥꯝ ꯐꯕ꯫ ꯑꯐꯕ ꯑꯗꯨꯝ ꯌꯣꯜꯂꯒ ꯂꯩꯌꯦꯦ
ꯐꯥꯔꯁ ꯍꯦꯟꯂꯣ꯫ ꯀꯦꯟꯍꯦꯟ꯫
ꯁꯦꯀꯦꯟ ꯍꯦꯟꯅꯦ ꯑꯁꯤꯁꯤ ꯑꯝ ꯅꯥꯒꯥꯔꯥꯝ ꯑꯗꯨꯔꯣꯝꯗ
ꯑꯣ꯫
ꯌꯥꯝ ꯐꯩ ꯑꯩꯁꯨ ꯄꯤꯜꯂꯣ ꯀꯣꯕꯔꯗꯣ ꯑꯥ꯫ ꯆꯅꯤꯒꯤ ꯃꯉꯥ ꯂꯧꯋꯦꯕ
ꯑꯥ ꯆꯅꯤꯒꯤ ꯃꯉꯥ ꯑꯁ ꯑꯗꯨꯗꯤ ꯌꯥꯝ ꯐꯩꯅꯦ ꯑꯩꯁꯨ ꯄꯥꯝꯃꯦ ꯑꯩꯈꯣꯏꯁꯨ ꯂꯩꯇ꯭ꯔꯦ ꯂꯣꯏꯅ ꯁꯦꯒꯥꯏꯈ꯭ꯔꯦꯕ ꯑꯁ ꯌꯥꯝꯅ ꯐꯥꯕ ꯂꯩꯕ꯭ꯔꯣ ꯌꯥꯎꯕ꯭ꯔꯣ ꯆꯅꯤꯒꯤ ꯃꯉꯥꯗꯤ ꯄꯥꯝꯃꯤꯍꯦ
ꯑꯩꯅ ꯀꯩꯅꯣ ꯎꯝ
ꯉꯔꯥꯡꯁꯨ ꯑꯩ ꯑꯩꯁꯨ ꯎꯝ ꯀꯩꯅꯣꯗ ꯂꯝꯕꯤ ꯃꯇꯥꯏꯗ ꯐꯝꯕꯗꯣ ꯑꯗꯨꯗ ꯑꯩꯁꯨ ꯐꯤꯔꯛ ꯈꯜꯂꯦꯕ ꯎꯝ ꯂꯨꯄꯥ ꯀꯨꯟꯊ꯭ꯔꯥꯒꯨꯝꯕꯒꯤꯀꯣ ꯀꯨꯟꯒꯤ ꯀꯨꯟꯊ꯭ꯔꯥꯒꯤ ꯑꯗꯨꯗꯒꯤ ꯀꯔꯤ ꯀꯔꯤ ꯌꯥꯡꯈꯩꯒꯤ ꯈꯜꯂꯦ ꯎꯝ ꯅꯅꯥꯎꯅ ꯂꯨꯄꯥ ꯑꯅꯤꯒꯤ ꯐꯨꯔꯤꯠ ꯑꯍꯨꯝ ꯃꯔꯤ ꯈꯜꯂꯦ ꯑꯗꯨꯒ ꯑꯩꯈꯣꯏꯒꯤꯅ ꯑꯍꯨꯝ ꯃꯔꯤ ꯂꯦ ꯑꯗꯨꯒ ꯕꯦꯠꯁꯤꯠꯅ ꯆꯅꯤ ꯆꯅꯤꯒꯤꯅꯤ ꯍꯥꯏꯌꯦ ꯌꯥꯝꯅ ꯀꯟꯅ ꯆꯥꯎꯕꯗꯤ ꯅꯠꯇꯦ ꯄꯤꯛꯄꯁꯨ ꯅꯠꯇꯕ ꯗꯕꯜ ꯗꯕꯜ ꯍꯥꯏꯕ ꯌꯥꯔꯦꯗ ꯗꯕꯜ ꯁꯥꯏꯖ ꯆꯅꯤ ꯆꯅꯤꯒꯤ
ꯀꯩꯅꯣ ꯕꯦꯁꯤꯠ ꯀꯩꯅꯣ ꯇꯧꯕꯗꯣ ꯏꯆꯝ ꯆꯝꯕ ꯕꯦꯠꯁꯤꯠ ꯐ꯭ꯂꯥꯋꯔ ꯄ꯭ꯔꯤꯟꯒꯨꯝꯕ ꯂꯩꯕ ꯕꯦꯠꯁꯤꯠꯇꯣ
ꯑꯣ
ꯕꯦꯁ ꯐ꯭ꯔꯦꯟ ꯅꯠꯇꯕ ꯕꯦꯁꯦ ꯑꯗꯨꯝ ꯂꯩꯗꯅ ꯑꯩꯈꯣꯏ ꯊꯥꯏꯅꯗꯤ ꯀꯩꯅꯣꯝ ꯂꯩꯔꯛꯄ ꯑ ꯑꯗꯨ ꯕꯦꯁꯦꯁꯤꯡꯁꯨ ꯌꯣꯟ ꯌꯣꯜꯂꯦꯕ ꯑꯩꯅ ꯃꯆꯥꯁꯨ ꯂꯩ ꯆꯥꯎꯕꯁꯨ ꯂꯩꯕ
ꯑꯣ ꯑꯗꯣ ꯑꯆꯕꯗꯣ ꯀꯌꯥ ꯀꯌꯥ ꯍꯥꯏꯕ꯭ꯔꯥ
ꯈꯪꯗꯦ ꯃꯣꯏ ꯆꯍꯨꯝ ꯆꯍꯨꯝ ꯆꯥꯝꯔꯤ ꯍꯥꯏꯕ꯭ꯔꯥ ꯈꯪꯗꯦ ꯑꯩ ꯑꯩꯁꯨ ꯐꯖꯅ ꯍꯪꯗ꯭ꯔꯦ ꯑꯗꯨꯗꯤ ꯑꯗꯣ ꯕꯁꯄ꯭ꯔꯦꯠꯕꯨꯗꯤ ꯆꯥꯝꯃꯔꯤ ꯌꯥꯡꯩ ꯐꯩ ꯍꯥꯏꯌꯦꯕ ꯑꯗꯨꯗꯒꯤ ꯑꯗꯨꯝ ꯂꯧꯕꯗꯗꯤ ꯇꯥ
ꯑꯗꯣ ꯀꯌꯥꯝ ꯆꯥꯎꯒꯦ ꯀꯌꯥꯝ ꯆꯥꯎꯒꯦ ꯑꯗꯨ ꯕꯤꯁꯀ꯭ꯔꯤꯠꯇꯣ
ꯗꯕꯜ ꯕꯦꯠꯀꯤ ꯂꯩꯌꯦ ꯃꯣꯏꯒꯤꯗꯣ ꯄꯤꯛꯄꯒꯤꯁꯨ ꯂꯩꯌꯦ ꯍꯥꯏꯌꯦ
ꯆꯃꯔꯤ ꯍꯥꯏꯔꯗꯤ ꯑꯁ ꯑꯩꯁꯦ ꯂꯧ ꯂꯧꯗꯕ ꯌꯥꯗ꯭ꯔꯦ ꯑꯩꯁꯨ ꯂꯩꯗꯕ ꯌꯥꯗ꯭ꯔꯦ ꯂꯩꯇ꯭ꯔꯦ ꯍꯥꯏꯕ ꯐꯃꯨꯡꯗꯣ ꯑꯍꯨꯝ ꯊꯣꯛꯄꯅꯤꯅꯅꯦ ꯌꯥꯗ꯭ꯔꯦ ꯍꯥꯏꯕ ꯑꯃꯁꯤꯅꯥ ꯅꯨꯡꯊꯤꯟꯗ ꯇꯨꯝꯂꯒ ꯃꯌꯨꯝ ꯍꯥ ꯉꯔꯥꯡꯁꯨ ꯐꯃꯨꯡꯗ ꯑꯃꯨꯛ ꯀꯥꯏꯑꯦ ꯃꯌꯨꯡ ꯍꯥꯜꯂꯦ ꯑꯗꯨꯒ ꯃꯈꯥꯗ ꯑꯃꯨꯛ ꯐꯤ ꯊꯥꯔꯒ ꯎꯝ ꯀꯩꯅꯣ ꯇꯨꯝꯕ ꯀꯥꯟꯗꯁꯨ ꯑꯁ ꯂꯣꯏꯔꯦ ꯑꯥꯎ ꯑꯃꯨꯛ ꯍꯥꯟꯕꯤꯈ꯭ꯔꯦ ꯂꯩꯇ꯭ꯔꯦꯕ ꯉꯔꯥꯡꯗꯣ
ꯇꯔꯥ ꯀꯨꯟꯃꯨꯛ ꯂꯩꯒꯗꯕꯅꯤꯗ ꯅꯣꯡ ꯀꯩꯅꯣ ꯅꯣꯡꯒꯤ ꯃꯇꯝꯗꯁꯨ
ꯍꯣꯏ ꯅꯣꯡꯁꯨ ꯆꯨꯋꯦ ꯑꯩꯈꯣꯏꯗꯤ ꯑꯉꯥꯡ ꯃꯆꯥ ꯂꯩꯕꯅꯤꯅ ꯌꯥꯗꯦꯕ ꯌꯥꯝꯗꯕ
ꯑꯗꯨꯅꯤ ꯑꯩꯁꯨ ꯄꯦꯁꯤꯠ ꯄꯦꯁꯄ꯭ꯔꯦꯠ ꯃꯆꯥ ꯃꯆꯥꯁꯤꯡꯗꯤ ꯂꯩꯅꯤꯡꯕꯅꯦꯕ
ꯎꯝ
ꯌꯥꯝ ꯆꯥꯎꯕꯕꯨꯗꯤ ꯄꯥꯝꯗꯦ
ꯅꯅꯥꯎ ꯅꯨꯄꯤꯁꯨ ꯍꯧꯒꯠꯀꯦ ꯇꯧꯋꯦ
ꯍꯧꯒꯠꯀꯅꯣ ꯍꯥꯏꯑꯣ
ꯍꯥꯏꯔꯗꯤ ꯑꯗꯨꯝ ꯍꯧꯒꯠꯀꯗꯕꯅꯦ
ꯑꯇꯩꯗꯤ ꯀꯥꯏ ꯆꯠꯈ꯭ꯔꯦ
ꯑꯁ ꯑꯇꯩꯗꯤ ꯂꯩꯌꯦ ꯑꯩꯅ
ꯑꯣ ꯋꯥ ꯉꯥꯡ ꯀꯩꯅꯣ ꯍꯥꯏꯕꯒꯦ ꯇꯨꯃꯤꯜ ꯂꯩ ꯌꯣ
ꯕꯤ ꯌꯦꯡꯒ ꯏꯁꯩ ꯇꯥꯔꯒ ꯂꯩꯕꯅꯦꯕ ꯑꯩꯅ ꯅꯣꯏꯅ ꯊꯦꯡꯈ꯭ꯔꯦꯕ ꯍꯧꯖꯤꯛ
ꯎ ꯉꯁꯤꯗꯤ ꯉꯁꯤꯗꯤ ꯁꯨꯇꯤ ꯊꯥꯔꯣ ꯍꯥꯏꯕꯅꯦꯕ
ꯎꯝ ꯁꯨꯇꯤ ꯊꯥꯔꯣ ꯍꯥꯏꯕꯒꯤ ꯅꯕꯣꯛꯁꯨ ꯇꯨꯝꯈ꯭ꯔꯦ
ꯎꯝ ꯀꯩ ꯌꯦꯟꯖꯥꯡ ꯆꯥꯕꯅꯣ ꯅꯣꯏꯗꯤ ꯉꯁꯤ
ꯑꯦ ꯎꯝ ꯎꯝ ꯀꯣꯕꯤ ꯀꯣꯕꯤ ꯃꯀꯥꯗꯣ ꯑꯃꯨꯛꯀ
ꯑꯣ ꯍꯣꯏ ꯍꯣꯏ
ꯎꯝ ꯎꯝ ꯑꯗꯨꯗ ꯆꯥꯏꯌꯦ ꯌꯥꯝ ꯍꯥꯎꯋꯦ ꯉꯁꯤ ꯌꯥꯝꯅ ꯀꯩꯅꯣ ꯇꯧꯋꯤ ꯁꯣꯐ ꯑꯣꯏꯌꯦꯕꯀꯣ ꯊꯣꯠ ꯊꯣꯠ ꯂꯥꯎꯏ
ꯇꯧꯗꯦ ꯍꯥꯏꯌꯦ
ꯑꯥ ꯕ꯭ꯔꯪ ꯕ꯭ꯔꯪ ꯇꯧꯗꯦ ꯊꯣꯠ ꯊꯣꯠ ꯂꯥꯎꯋꯦ ꯌꯥꯝꯅ ꯍꯥꯎꯋꯦ ꯑꯗꯨꯒ ꯑꯂꯨ ꯃꯦꯠꯄ ꯑꯃ
ꯑꯣ ꯑꯩꯈꯣꯏꯁꯨ ꯍꯣꯔꯦꯟ ꯑꯃꯨꯛ ꯀꯩꯅꯣ ꯁꯦꯕꯣꯠꯒ ꯑꯂꯨꯒ
ꯁꯦꯕꯣꯠꯁꯨ ꯏꯔꯣꯝꯕ ꯍꯥꯎꯋꯦ ꯍꯥꯏꯌꯦ
ꯎꯝ ꯏꯔꯣꯝꯕ ꯆꯥꯗꯣꯏꯅꯦ ꯁꯦꯚꯣꯠꯒ ꯏꯔꯣꯝꯒ ꯑꯦ ꯑꯂꯨꯒ
ꯎꯝ ꯑꯗꯨꯗ ꯊꯥꯡꯖꯤꯡ ꯍꯥꯞꯄꯗꯤ ꯍꯦꯟꯅ ꯍꯥꯎꯕꯅꯤꯀꯣ ꯑꯩꯗꯤ ꯆꯥꯗ꯭ꯔꯤ
ꯎꯝ
ꯃꯤꯅ ꯍꯥꯏꯔꯛꯄꯅꯦ
ꯍꯥꯎꯏ ꯀꯩꯅꯣ ꯎꯝ ꯑ ꯁꯦꯕꯣꯠ ꯎꯝ ꯃꯅꯝ ꯅꯨꯡꯁꯤꯕꯗꯣ ꯑꯗꯨ ꯑꯣꯏꯕꯒꯤ ꯍꯥꯎꯋꯦ ꯑꯩꯗꯤ ꯎꯝ ꯅꯝ ꯨꯡꯁꯤꯗꯕ ꯑꯗꯨꯗꯤ ꯆꯥꯅꯤꯡꯗꯦꯕ ꯑꯗꯨꯒꯤ ꯂꯧꯕ ꯀꯥꯟꯗ ꯃꯣꯏꯁꯦ
ꯂꯩꯕ ꯀꯥꯟꯗ ꯃꯅꯝ ꯅꯝꯂꯒ ꯂꯩꯕ ꯇꯥꯕ ꯑꯗꯨꯗꯤ
ꯑꯣ ꯑꯗꯨꯃꯥꯏꯅ ꯇꯧꯕꯅꯦ ꯃꯁꯛ ꯊꯤꯕꯗ ꯑꯗꯣꯅ ꯃꯅꯝ ꯂꯩꯔꯦ
ꯑꯣ
ꯃꯁꯛ ꯐꯖꯕꯗꯣ ꯂꯩꯇꯦ ꯃꯅꯝ ꯀꯩꯅꯣ ꯃꯣꯏꯗꯤ
ꯁꯤꯕꯣꯠꯇꯤ ꯑ ꯀꯩꯅꯣ ꯆꯝꯐꯨꯠ ꯆꯝꯐꯨꯠꯒꯨꯝꯕꯅ ꯍꯦꯟꯅ ꯍꯥꯎꯋꯤꯗ ꯈꯪꯗꯦ ꯀꯥꯡꯍꯧꯁꯨ ꯍꯥꯎꯋꯤ
ꯃꯆꯥ ꯃꯆꯥꯗꯨꯁꯨ ꯍꯥꯎꯋꯦ
ꯑꯝ
ꯀꯟꯗꯕꯅꯤꯅ ꯍꯥꯎꯋꯦ ꯑꯗꯨꯝ
ꯎꯝ
ꯀꯥꯡꯉꯧ ꯑꯃꯨꯛ ꯆꯥꯒꯅꯤ ꯍꯋꯥꯏ ꯃꯇꯔ ꯑꯃꯨꯛ꯫
ꯑꯣ ꯑꯁ ꯑꯗꯣ ꯍꯥꯏꯔꯒ ꯑꯩꯁꯦ ꯆꯅꯥ꯫ ꯑꯃꯨꯕꯗꯣ꯫ ꯑꯗꯨ ꯇꯤꯡꯕꯤꯒꯦ ꯇꯧꯔꯒ ꯑꯁ ꯀꯥꯎꯔꯦꯅꯦ ꯑꯃꯨꯛꯀ꯫
ꯎꯝ ꯑꯅꯤꯔꯛ ꯈꯛꯇꯅꯦ ꯑꯩꯈꯣꯏ ꯆꯥꯕꯗꯨꯗꯣ꯫
ꯑꯣ꯫ ꯑꯩꯈꯣꯏꯗꯤ ꯆꯥꯗ꯭ꯔꯤꯌꯦ ꯑꯗꯨꯗꯣ ꯌꯥꯝꯅ ꯀꯟꯕꯁꯨ ꯅꯨꯡꯒꯨꯝꯕꯁꯨ ꯌꯥꯎ ꯌꯥꯎꯗ꯭ꯔꯣ ꯌꯥꯎꯕꯅꯦꯀꯣ ꯑꯗꯨ ꯀꯃꯥꯏꯅ ꯀꯃꯥꯏꯅ ꯆꯥꯕ꯭ꯔꯥ ꯅꯣꯏꯗꯤ
ꯑꯗꯨꯗꯤ ꯂꯧꯊꯣꯛꯑꯣ ꯍꯥꯏꯕꯅꯦ
ꯎꯝ ꯅꯥꯥꯛꯊꯣꯛ ꯀꯅꯥꯅ ꯈꯟꯕ ꯉꯝꯒꯗ꯭ꯔꯥ ꯑꯗꯨ
ꯀꯩꯅꯣ ꯎꯝ ꯆꯥꯝꯕꯗ ꯂꯣꯏꯅꯗꯤ ꯊꯣꯛꯑꯣꯏ ꯑꯗꯨꯕꯨꯗꯤ ꯆꯥꯝ ꯆꯥꯝ ꯆꯥꯝꯊꯣꯛꯄꯗ ꯀꯩꯅꯣ ꯃꯈꯥꯗꯀꯣ ꯃꯊꯟꯇ ꯂꯩꯍꯧꯕꯅꯦꯕ꯫
ꯑꯣ꯫
ꯏꯁꯤꯡ ꯂꯣꯏꯅ ꯂꯧꯊꯣꯛꯑꯀꯥꯟꯗ ꯀꯩꯅꯣ ꯃꯣꯏ ꯀꯩꯅꯣ꯫
ꯇꯤꯡꯊꯣꯛꯄꯁꯤꯡꯗꯣ ꯑꯗꯨꯗꯤ ꯍꯦꯛ ꯂꯧꯊꯣꯛꯄꯗ ꯃꯈꯥꯗ꯫ ꯃꯣꯏꯗꯣ ꯂꯣꯔꯒ ꯂꯩꯔꯣꯏꯕ ꯂꯣ ꯔꯣꯏꯕ ꯑꯗꯨꯝ ꯀꯂꯒ ꯂꯩꯒꯅꯦꯕ ꯃꯁꯥꯒꯤ꯫